ꯍꯦꯜꯂꯣ ꯇꯥꯔꯦ
ꯇꯥꯏ ꯎ ꯅꯪꯒꯤ ꯐꯦꯟꯗꯣ ꯅꯪꯒꯤ ꯐꯦꯟꯗꯣ ꯌꯦꯡꯉꯨꯨꯔꯨꯨꯨꯨꯡꯗꯣ ꯌꯥꯟ ꯇꯥꯅꯤꯡꯗꯦꯀꯣ ꯃꯈꯣꯟꯗꯣ
ꯐꯦꯟꯁꯦ ꯍꯨꯝꯗ꯭ꯔꯛꯒꯗꯤ ꯑꯩꯁꯦ ꯌꯥꯝ ꯁꯥꯕ ꯍꯥꯏꯇꯥꯔꯦ
ꯈꯔ ꯂꯥꯞꯅ ꯊꯝꯕ ꯍꯥꯏꯅꯤꯗꯤ ꯈꯤꯇꯪ ꯂꯥꯞꯅ ꯑꯩ ꯐꯦ ꯃꯈꯣꯟꯜꯗ ꯇꯥꯕ꯭ꯔꯥ
ꯅꯪꯒꯤ
ꯎꯝ
ꯇꯥꯗꯦ ꯑ ꯀꯀꯣ ꯄꯥꯏꯌꯣ ꯆꯤꯡꯊꯣꯛꯀꯦ ꯈꯔ
ꯎꯝ ꯑꯊꯣ ꯎꯔꯔ ꯅꯨꯡꯁꯤꯀꯥ ꯅꯁꯤꯄꯒꯦ ꯎꯔꯔ ꯎꯔ ꯎꯔꯔ ꯇꯧ ꯇ ꯅꯨꯡꯉꯥꯏꯇꯂꯦ
ꯈꯔ ꯐꯔꯕ
ꯎ
ꯍꯥ
ꯐꯔꯦ ꯐꯔꯦ ꯈꯥ ꯐꯔꯦ
ꯎꯝ
ꯀꯞ
ꯋꯥꯔꯤ ꯁꯥꯔꯛꯑꯕꯅꯤ ꯆꯥꯛ ꯆꯥꯕ ꯆꯠꯈꯤꯕ ꯍꯖꯒ
ꯆꯥꯛꯊꯦꯒꯤꯅꯤ ꯃꯣꯏꯁꯨ
ꯃꯣꯏ ꯕꯥꯂꯥꯛꯄꯥꯉꯥꯏꯕ
ꯃꯣꯏ ꯕꯥꯥꯛ ꯀꯩ ꯊꯕꯛ ꯇꯧꯒꯦ
ꯊꯕꯛ ꯇꯧꯗꯕꯅꯤꯗ ꯑꯗꯨꯝ ꯄꯠ ꯄꯤꯒ ꯀꯊꯕꯣ ꯇ
ꯑꯗꯣ ꯃꯣꯏꯒꯤꯗꯤ ꯍꯠꯀꯨꯝꯕ ꯈꯪꯅ ꯍꯣꯠꯅꯕ ꯂꯩꯇ꯭ꯔꯣ
ꯈꯪꯗꯦ ꯑꯗꯨꯗꯤ ꯑꯩ ꯑꯝꯇ ꯍꯥꯏꯕ ꯇꯥꯗꯦ
ꯗꯇꯥꯔꯔꯤꯌꯦ ꯀꯥꯏ
ꯕꯕꯥ ꯁꯥꯕ ꯔꯤꯦ ꯕꯥ ꯀꯅꯥꯒ
ꯀꯥꯡꯍꯧ ꯀꯥꯡꯍꯧꯈꯥꯡꯗꯩ ꯍꯥꯏꯕꯅ ꯂꯩ ꯍꯥꯏꯕꯀꯣ ꯑꯩ ꯉꯁꯦ ꯉꯁꯥꯏꯕꯨꯗꯤ ꯍꯥꯏꯔꯝꯕꯅꯦ ꯃꯥꯗ ꯀꯥꯟ ꯀꯥꯟꯗ ꯍꯥꯏꯋꯏ ꯌꯥꯎ ꯂꯥꯛꯑꯣꯏ ꯀ ꯍꯗ
ꯈꯣꯡ ꯏꯁꯥꯁꯦ ꯏ ꯀꯪꯅꯤꯡꯕꯅ ꯂꯣꯏꯔꯦ ꯒ꯭ꯔꯥꯝ ꯆꯅꯤ ꯑꯃꯨꯛ ꯍꯦꯟꯒꯠꯂꯝꯃꯤ ꯀꯅ
ꯅꯪ ꯑꯩꯅ ꯑꯩꯅ ꯀꯔꯤꯒꯨꯝꯕ ꯑꯥꯗ ꯃꯈꯥ ꯂꯩꯊꯗꯨꯕ ꯑꯣꯏꯔꯒꯗꯤꯀꯣ
ꯎꯝ
ꯏꯕꯥꯏꯅꯤ ꯆꯠꯃꯤꯟꯅꯁꯦ
ꯆꯠꯅ ꯆꯥꯗ
ꯆꯦꯟꯃꯤꯟꯅꯁꯦꯕ ꯆꯦꯟꯃꯤꯟꯅꯁꯦꯕ ꯋꯥꯛꯀꯤꯡ ꯀꯩꯀꯩ ꯑꯥꯔꯥꯃꯤ ꯑꯌꯨꯛꯀꯤ ꯅꯨꯡꯗꯥꯡꯒꯤ ꯋꯥꯀꯤꯡ ꯌꯥꯝꯅꯦꯠꯅꯩꯑꯕ ꯍꯪꯉꯥꯎꯕ ꯃꯤ ꯑꯦꯛꯁꯥꯏꯖ ꯌꯥꯝ ꯇꯧꯅꯩꯌꯦ ꯑꯗꯨꯝ ꯑꯩꯈꯣꯏꯗꯣ ꯩ ꯐꯤꯖꯤꯀꯦꯜ ꯏꯗꯨꯀꯦꯁꯟꯁꯨ ꯂꯩꯕꯅꯤꯅ ꯑꯗꯨꯝ ꯃꯤ ꯐꯖꯅ ꯆꯠꯅ ꯈꯣꯠꯅꯗꯅ ꯇꯧꯋꯦꯕ ꯈꯪꯉꯕ
ꯎ
ꯑꯗꯣ ꯑꯩꯁꯨ ꯍꯥꯏꯔꯒꯠ ꯆꯦꯟꯕꯅꯦ ꯑꯩꯅ ꯑꯃꯨꯛꯨꯛ ꯌꯥꯍꯧ ꯈꯔ ꯉꯟꯕ ꯉꯝꯃꯀꯥꯟꯗ ꯑꯌꯨꯛꯇ ꯃꯇ ꯃꯇ
ꯌꯥꯏ
ꯑ
ꯕꯨꯠ ꯇꯝꯅꯕꯗꯨꯅꯦꯩꯅ
ꯈꯔ ꯈꯥꯗ
ꯣꯏ ꯣꯏꯔ
ꯣꯣꯛꯗ ꯎꯝ ꯑꯣꯗ ꯍ ꯃꯨꯛ ꯁꯨꯡꯗꯉ ꯋꯥꯔꯁꯨ ꯍꯥꯎꯅ ꯑꯩꯅ ꯍ ꯀꯔꯤ ꯎꯝ
ꯎꯕꯨ ꯇꯞꯅꯕꯗꯨꯅꯦꯕꯨ ꯇꯜꯂꯤꯁꯦ
ꯑꯗꯨꯗꯤ ꯀꯩꯁꯨ ꯅꯠꯇꯦꯍꯦ ꯑꯗꯨꯗꯤ ꯑꯁꯣꯝ ꯅꯥꯀꯟꯒꯤ
ꯑꯩꯗꯤꯅꯤ ꯀꯩꯅꯣ ꯇ ꯏꯗꯤ ꯂꯩꯅꯤꯡꯉ
ꯎꯝ ꯑꯗꯨꯅ ꯏꯁꯀꯣꯂꯔ ꯑꯣꯏꯔꯀꯥꯟꯗ ꯂꯩ ꯐꯪꯅꯤ ꯏꯊꯟꯇ ꯂꯩꯅꯤꯡꯉꯗꯤ
ꯏꯁꯀꯣꯂꯔ ꯑꯣꯏꯔꯀꯥꯟꯗ ꯍꯥꯏꯗꯤ
ꯄꯤ ꯍꯩ ꯁꯤ ꯇꯧꯕꯒꯤ ꯀꯥꯟꯗ ꯄꯤ ꯍꯩ ꯁꯤ ꯇꯧꯕ ꯄꯤ ꯍꯩ ꯁꯤ ꯇꯧꯕꯒꯤꯗ
ꯑꯣ ꯈꯟꯖꯔꯕꯅ ꯍꯥꯏꯗꯤ ꯁꯨꯝ ꯅꯨꯡꯉꯥꯏꯗ ꯅꯪ ꯀꯝ ꯌꯥꯕꯨ
ꯈꯪꯗꯦ ꯀꯃꯥꯏꯅꯗꯣꯏꯅꯣ ꯏꯊꯜ ꯂꯩꯏꯕꯁꯤꯅ ꯍꯦꯟꯅ ꯅꯨꯡꯉꯥꯏꯕ ꯍꯦꯟꯗꯣꯏꯅꯤ
ꯍ ꯅꯪ ꯀ ꯑꯃꯩꯗꯨꯗ ꯋꯥꯏꯗꯤ ꯈꯪꯁꯤ꯭ ꯈꯪꯉꯤ ꯑꯥꯗ ꯑꯁ ꯋꯥꯕꯅꯤꯅꯦ ꯏꯊꯟꯗ ꯂꯩꯕꯁꯦ
ꯑꯩꯗꯤ ꯋꯥꯔꯣꯏ
ꯍꯣꯏꯅꯦ ꯋꯥꯕ ꯍꯥꯏꯔꯒꯅꯦ ꯑꯣ ꯃꯤ ꯄꯨꯟꯅ ꯑꯗꯨꯝ ꯀꯥꯔ ꯑꯩꯅꯒ ꯑꯩꯈꯣꯏ ꯂꯩꯔꯤꯕ ꯑꯃ ꯑꯩꯁꯤ ꯃꯝ ꯆꯠꯈꯤ ꯑꯗꯨꯗ ꯀꯥꯔꯩꯊꯟꯗ ꯂꯩꯔ ꯑꯗꯨꯝ ꯑꯩ ꯊꯣꯛꯄ ꯀ ꯑꯃ ꯇꯧꯗ ꯁꯥꯔ ꯑꯃ ꯂꯩꯕꯨꯗꯤ ꯂꯩꯌꯦꯕ ꯑꯗꯣ ꯃꯤ ꯄꯨꯜꯂꯒꯅꯦ ꯆꯥꯛꯀ ꯆꯥꯕ ꯁꯨꯡꯉꯥꯏ ꯌꯥꯗꯕꯅꯦ ꯑꯩ ꯆꯥꯛ ꯏꯊꯟꯇꯛꯑꯒ ꯆꯥꯛ ꯆꯥꯔꯕ ꯍꯥꯏ ꯑꯩ ꯆꯥꯛ ꯆꯥꯗ꯭ꯔꯗꯣ ꯆꯥꯛꯁꯦ ꯍꯧ ꯆꯥꯒꯦꯅ ꯌꯦꯔꯨꯝꯒꯁꯦ ꯍꯧꯔꯒ ꯆꯥꯒꯦꯅ ꯐꯖꯅ ꯀꯨꯝꯊꯖꯔꯦꯕꯀꯣ ꯑꯗꯨꯅ ꯆꯥꯛꯈꯠ ꯇꯣꯜꯂꯀꯥꯟ ꯆꯥꯛꯈꯠ ꯇꯣꯠꯂꯁꯤꯕꯨ ꯍꯥꯏꯗꯤ ꯑꯗꯨꯗ ꯏꯃꯥꯟꯅꯕꯤꯗꯨ ꯌꯥꯎꯔꯒꯗꯤ ꯆꯥꯃꯤꯟꯅꯗꯗꯅ ꯍꯥꯏꯗꯤ ꯆꯥꯃꯤꯟꯅꯗꯅ ꯑꯗꯨꯝ ꯑꯩ ꯆꯥꯈꯤꯗꯣꯏꯅꯦꯕ ꯉꯝꯅꯕ ꯑꯗꯨꯗꯣ ꯉꯝꯈꯤꯗꯨꯣꯏꯅꯦꯕ ꯑꯩꯅ ꯆꯥꯕꯗ ꯑꯗꯣ ꯍꯥꯏꯗꯤ ꯏꯊꯟꯇ ꯂꯩꯔꯕꯃꯤꯅꯅꯦ ꯌꯦꯔꯨꯝꯗꯨꯐꯥꯎ ꯆꯥꯅꯤꯡꯉꯛꯇꯕ ꯑꯃ ꯐꯥꯎꯋꯦ ꯍꯥꯏꯕꯥꯎ ꯍꯥꯏꯗꯤ ꯍꯥꯎꯗꯕꯅꯤꯅꯅ ꯅꯠꯇꯕ ꯑꯗꯨꯝ ꯂꯪ ꯅꯥꯡꯖꯒ ꯍꯪꯒꯅꯤ
ꯐ ꯑꯩ ꯑꯩꯗꯤ ꯑ ꯆꯥꯅꯤꯡꯅꯤ ꯑꯗꯨꯝ ꯆꯥꯅꯤꯡꯗꯕꯗꯣ ꯐꯩ ꯀꯩꯅꯣ ꯏꯌꯥꯡ ꯀꯪ ꯊꯥꯗꯣꯏꯅꯤ
ꯑꯗꯣ ꯏꯊꯟꯇ ꯂꯩꯕꯗꯨꯗꯣ ꯑꯗꯣ ꯐꯩꯗꯣ ꯕꯦꯝ ꯑꯗꯨꯝ ꯆꯠꯁꯤꯜꯂꯛꯇꯗꯤ ꯆꯈꯥꯎ ꯆꯈꯥꯎ ꯑꯦ ꯑꯩꯅ ꯁꯣꯝꯗ ꯗꯥꯏꯠ ꯇꯧꯔꯤꯅꯤꯅ ꯑꯌꯨꯛꯇ ꯃꯆꯤꯌꯥ ꯁꯦꯠꯀ ꯆꯝꯄ꯭ꯔꯥꯒ ꯈꯣꯏꯍꯤꯒ ꯊꯩꯅꯦꯅ ꯇꯧꯕꯗꯨꯗ ꯆꯈꯥꯎ ꯊꯦꯡꯅ ꯁꯣꯛꯑꯦꯀꯣ ꯗꯨꯀꯥꯟꯗ ꯑ
ꯈꯪꯗ꯭ꯔꯦ ꯑꯩꯗꯤ ꯁꯤ ꯔꯥꯁꯤꯠꯄꯨ ꯊꯛꯑꯦ ꯍꯧꯖꯤꯛ
ꯄꯤꯌꯥꯁꯤ ꯊꯛꯄꯗꯣ ꯐꯕꯨꯗꯤ ꯐꯩꯌꯦꯈꯣꯏꯅ ꯑꯩꯈꯣꯏꯅ ꯃꯦꯟꯇꯦꯟ ꯇꯧꯗꯕꯩ ꯃꯥꯅ ꯍꯟꯕꯩ ꯇꯥꯕ꯭ꯔꯥ ꯑꯩꯅꯤꯁꯦ ꯃꯤꯒꯤꯗꯤ ꯇꯥꯗꯦ ꯍꯥꯏꯕ ꯑꯩꯅ ꯑꯩꯅ ꯇꯧꯕꯗꯤ ꯇꯥꯏ ꯍꯥꯏꯕ
ꯑꯈꯣꯏꯁꯨ ꯇꯥꯗꯦ ꯅꯪꯉ ꯅꯪ ꯀꯃꯥꯏꯅ ꯇꯥꯗꯦ
ꯈꯪꯗꯦ ꯀꯩ ꯈꯪꯖꯗ꯭ꯔꯦꯗ ꯒ꯭ꯌꯥꯟꯃꯦꯟ ꯇꯥꯖꯗ꯭ꯔꯦ
ꯑꯩꯣꯏꯗꯤꯔ ꯑꯗ ꯐꯗ ꯑ ꯄ ꯆ
ꯅꯣꯏ ꯀꯩꯒꯤꯅꯣ ꯑꯃꯅꯌꯥꯏꯗ ꯊꯥꯔ ꯍꯤꯄꯤꯔꯛꯑꯣ
ꯑꯩ ꯈꯨ ꯃꯥꯅ ꯇꯨꯝꯕꯅꯦ ꯍꯥꯏꯗꯤ ꯐꯃꯨꯡ ꯑꯄꯥꯛꯄꯗ ꯕꯕꯥꯒ ꯃꯣꯏꯍꯨꯝ ꯇꯨꯝꯕꯗꯣ ꯍꯥꯏꯗꯤ ꯕꯣꯇꯣꯟꯁꯨ ꯆꯥꯎꯔꯦ ꯑꯗꯨꯒ ꯇꯨꯝꯐꯝꯗꯨ ꯆꯤꯟꯕꯗꯣ ꯃꯥ ꯆꯥꯎꯕ꯭ꯔ ꯃꯤꯅ ꯆꯤꯜꯂꯦꯗꯅ ꯇꯨꯝꯐꯝꯗꯣ ꯍꯥꯏꯗꯤ ꯑꯍꯤꯤꯞꯁꯨ ꯊꯤꯔꯦ ꯑꯗꯨꯗꯨꯗꯨꯅ ꯃꯃꯥꯅ ꯃꯥ ꯇꯨꯝꯐꯝ ꯂꯩꯇ꯭ꯔꯦ
ꯎꯝ
ꯑꯗꯨꯗꯒꯤ ꯁꯤꯗ ꯇꯨꯝꯝꯕ ꯑꯃ ꯃꯅꯤꯡꯒꯤ ꯀꯥꯁꯤꯗ ꯐꯃꯨꯡ ꯍꯥꯟꯅꯒꯤ ꯕꯕꯥꯒꯤꯅ ꯀꯩꯅꯣ ꯑꯃꯟꯕ ꯑꯃ ꯂꯩꯔꯤꯁꯦ ꯁꯤꯦ ꯑꯩꯅ ꯁꯤꯗ ꯊꯥꯡꯖꯤꯜꯂꯒ ꯑꯗꯨꯝ ꯊꯥꯕ ꯌꯥꯅꯤꯕ ꯅꯃꯈ ꯌꯨꯝꯁ ꯑ ꯁꯦꯝꯦꯡꯕꯗꯨꯗ ꯑꯩ ꯁꯤ ꯐꯝꯃꯤꯕ ꯁꯤꯞꯄꯤꯕ ꯀꯥꯡꯊꯣꯟ ꯈꯔ ꯄꯤꯛꯄꯁꯦ ꯊꯥꯗ꯭ꯔꯅꯦ ꯀꯌꯥꯁꯦꯕ ꯍꯧ ꯎꯈꯣꯏꯗꯥꯏꯗ
ꯎꯝ
ꯑꯗꯣ ꯊꯥꯕꯗꯣ ꯁꯨꯝ ꯆꯜꯂꯤꯗꯅ ꯑꯗꯣ ꯑꯃ ꯃꯅꯤꯡꯗ ꯂꯩꯕꯗꯨꯅ ꯍꯦꯟꯅ ꯄꯤꯛꯇꯣꯏꯅꯦꯕ ꯀꯥꯡꯊꯣꯟꯗꯣ ꯑꯗꯨ ꯊꯥꯎꯑꯣ ꯍꯥꯏꯕꯗꯣ ꯃꯤ ꯂꯥꯛꯄ ꯗꯣ ꯀꯥꯡꯊꯨꯗꯣ ꯈꯔꯃꯜꯂꯤꯗꯅ ꯈꯨꯃꯥꯏꯅ ꯑꯃꯟꯕ ꯊꯥꯕꯗꯣ ꯇꯜꯂꯤ
ꯎꯝ
ꯑꯗꯨꯗ ꯊꯥꯔꯒꯗꯤ ꯃꯥꯁꯨ ꯇꯨꯝꯕ ꯍ
ꯑꯗꯣ ꯕꯣꯏꯗꯣ ꯃꯊꯟꯇ ꯇꯨꯝꯍꯝꯃꯗꯤ ꯀꯔꯤ ꯀꯥꯏ
ꯍꯣꯏ ꯇꯣꯟꯗꯤ ꯌꯥꯔꯣꯏ ꯈꯣꯠꯄꯥꯒ ꯑꯗꯨꯝ ꯇꯨꯝꯅꯤ
ꯀꯩꯒꯤꯅꯤꯕꯗꯧ ꯆꯥꯝꯃ ꯑꯗꯨ ꯌꯥꯝ ꯌꯥꯝ ꯆꯥꯎꯔꯝꯃꯤ ꯃꯤ ꯈꯔ ꯃꯤ ꯈꯔꯗꯤ ꯅꯨꯄꯤ ꯀꯣꯏꯅꯕꯒꯤ ꯅꯨꯄꯤ ꯀꯣꯏꯅꯕꯒꯤ ꯍꯥꯏꯗꯤ ꯋꯥꯔꯤ ꯁꯥꯟꯅꯅꯤꯡꯕꯒꯤ ꯀꯩꯅꯣ ꯇꯧꯔꯅꯤ ꯍꯥꯏꯕ
ꯇꯕꯉꯣꯟꯗ
ꯂꯩꯇꯦꯕꯗꯣ ꯑꯗꯨꯒ ꯅꯠꯇꯦ ꯃꯥꯜꯂꯤ ꯍꯧꯖꯤꯛ ꯐꯣꯟꯁꯦ ꯌꯦꯡꯕ ꯈꯔ ꯌꯥꯝ ꯈꯔ ꯌꯥꯝ ꯆꯥꯎꯕ ꯃꯥ ꯏꯡꯒ ꯉꯁꯗ ꯄꯨ ꯆꯥ ꯅꯂꯔꯤꯄꯥ ꯈꯜꯂꯣ
ꯌꯦꯟ ꯀꯥꯎꯅꯕ ꯃꯥꯒꯤ ꯌꯦꯟꯗ ꯀꯥꯎꯅꯕ ꯃꯤ ꯀꯥꯎꯅꯕꯁꯨ ꯌꯦꯟꯨꯛ ꯆꯠꯄ ꯑꯗꯗꯒꯤꯩ ꯃꯥꯒꯤ ꯌꯦꯟ ꯅꯥꯕꯁꯦ ꯁꯤ ꯃꯅꯤꯡꯒꯤ ꯇꯥꯕꯤꯁꯦ ꯍꯥꯏꯕ ꯀꯩꯅꯣ ꯑꯗꯨꯗ ꯍꯦ ꯍꯤꯗꯥꯛ ꯀꯥꯞꯍꯜꯂꯤꯌꯦ ꯌꯦꯟꯗꯣ ꯌꯦꯟꯗꯣ ꯋꯥꯐꯩꯒꯟ ꯆꯠꯈ꯭ꯔꯦꯍ ꯃꯣꯏ ꯃꯁꯦꯟ ꯑꯩꯈꯣꯏ ꯉꯥꯅꯨꯗ ꯀꯥꯎꯕꯗ ꯍꯥꯏꯕ ꯀꯅ ꯃꯣꯏ ꯃꯁꯦꯟ ꯀꯥꯎꯅꯕꯗ ꯍꯥꯏꯕꯛ ꯀꯅꯤ ꯃꯣꯏꯅ ꯀꯥꯎꯅꯍꯟꯕꯗꯤ ꯅꯠꯇꯕ ꯃꯣꯏ ꯃꯁ ꯁꯨꯝ ꯀꯥꯎꯅꯕ ꯂꯩꯗꯅ
ꯍꯣꯏ ꯍꯣꯏ ꯍ ꯕꯔꯥ
ꯑꯁ ꯑꯗꯣ ꯃꯥ ꯁꯞꯖꯦꯛꯀꯗꯤ ꯌꯥꯝ ꯐꯦꯜ ꯑꯣꯏꯗ꯭ꯔꯕꯣ
ꯍꯥ
ꯑꯩꯒꯤꯁꯦ ꯀꯩꯅꯣ ꯇꯧꯔꯗꯕꯅꯤꯅ ꯍꯣꯡꯅꯗꯕꯅꯤ
ꯍ ꯀꯩꯅꯣ ꯍꯥꯢꯁꯦ
ꯑꯃ ꯁꯕꯖꯦꯛꯀꯗꯤ ꯌꯥꯝ ꯐꯦꯜ ꯑꯣꯏꯕꯗꯨꯣ ꯑꯣꯏꯗ꯭ꯔꯕꯕ ꯈꯔ ꯈꯔ ꯍ ꯈꯔ ꯈꯔ ꯐꯔꯛꯑꯕꯕ
ꯁꯥꯖꯦꯜ ꯂꯣꯏꯅ ꯊꯦꯂꯕꯗꯤ ꯑꯣꯏꯗ꯭ꯔꯕꯅꯦꯗꯣ ꯈꯪꯗꯦ ꯐꯀꯠꯇ
ꯅꯣ ꯐꯠꯇꯦ ꯇꯨꯏꯁꯟ ꯑꯃ ꯊꯒꯦ ꯊꯥꯎꯗꯅ
ꯇꯨꯁꯥꯟ ꯊꯏꯌꯦ
ꯊꯥꯏꯅꯩ
ꯃꯣꯏ ꯑꯣꯖꯥ ꯁ꯭ꯀꯨꯜꯒꯤ ꯑꯣꯖꯥ ꯅꯨꯄꯤ ꯑꯃ
ꯑꯦ ꯑꯗꯨ ꯃꯥ ꯃꯁꯥꯅ ꯈꯤꯇꯪ ꯄꯥꯅꯤꯡꯕ ꯑꯃꯁꯨ ꯌꯥꯎꯗ꯭ꯔꯒꯗꯤ ꯃꯌꯥꯝ ꯐꯦꯜ ꯑꯣꯏꯕꯗꯣ ꯑꯁ ꯄꯩꯁꯥꯗ ꯑꯗꯨꯝ ꯆꯪꯉꯒ ꯑꯗꯨꯝ ꯍꯨꯜꯂꯤꯅꯤ ꯃꯁꯥꯁꯨ ꯌꯥꯝ ꯆꯥꯎꯔꯦ ꯑꯗꯣ ꯏꯁꯄꯣꯔꯠꯀꯨꯝꯕꯗ ꯇꯧꯔꯁꯨ ꯐꯗꯤ ꯐꯗꯧꯅꯤ ꯏꯁ꯭ꯄꯣꯔꯠꯁꯂꯔ ꯑꯣꯏꯒꯨꯝꯕ
ꯁꯀꯣꯊꯖꯤ ꯃ ꯂꯧ ꯈꯔ ꯄꯅꯤ
ꯐꯩꯔꯤ ꯍꯣ ꯀꯁ ꯎꯔꯅ ꯍꯥꯏꯅ ꯃꯥ ꯌꯥꯗꯦ ꯌꯥꯗꯦ ꯃꯆꯥꯕꯨꯅ ꯃꯥꯅ ꯂꯣꯏ ꯀꯣꯟ ꯊꯝꯒꯦ ꯍꯥꯏꯔꯣ ꯍꯌꯦꯡ ꯍꯌꯦꯡ ꯃꯥꯅ ꯑꯗꯨꯝ ꯍꯅꯨꯔꯕ ꯀꯣꯟ ꯌꯥꯒꯗ꯭ꯔꯥ ꯣꯇꯣꯟꯗꯨꯕ
ꯎꯗ
ꯑꯩ ꯅꯪꯕꯨ ꯑꯗꯨꯝ ꯃ ꯃꯥꯏ ꯃꯅꯥꯛꯇ ꯑꯗꯨꯝ ꯊꯝ ꯌꯥꯒꯗ꯭ꯔꯕ ꯆꯥꯎꯔꯕ ꯑꯗꯨꯝ ꯃꯥꯅ ꯍꯧꯖꯤꯛꯅ ꯊꯥꯛꯏꯕ ꯁꯨꯃꯥꯏꯅ ꯊꯕꯛ ꯁꯨꯔ ꯑꯗꯨꯝ ꯊꯥ ꯂꯩꯕꯁꯨꯨꯡ ꯉꯝꯃ ꯍꯣꯏ ꯍꯌꯦꯡꯋꯥꯏ ꯈꯔ ꯈꯤꯇꯪ ꯌꯦꯡꯉꯨ ꯍꯧꯖꯤꯛꯀꯥꯗꯧꯕꯁꯦ ꯆꯍꯤ ꯇꯔꯥꯃꯨꯛ ꯀꯩꯃꯨꯛ ꯂꯩꯔꯗꯤ ꯑꯗꯨꯝ ꯁꯨꯔꯛꯄ ꯑꯗꯣ ꯉꯝꯃꯑꯣꯣꯏꯗꯣꯏꯅꯦꯕ ꯁꯨꯝꯝꯖꯤꯜꯂꯛꯑꯗꯤ ꯀꯩꯁꯨ ꯌꯥꯝ ꯀꯟꯅ ꯁꯨꯅꯒ ꯉꯝꯃꯔꯣꯏ ꯍꯥꯏꯕ ꯀꯀꯥꯗꯨꯁꯨ
ꯎꯝ
ꯑꯝ ꯑꯗꯤ ꯍꯧꯖꯤꯛꯇꯒꯤ ꯃꯥꯗꯣ ꯁꯦꯜ ꯇꯥꯜꯂꯣ ꯍꯥꯏꯕꯗꯤ ꯅꯠꯇꯦꯕ ꯍꯥꯏꯗꯤ ꯃꯥꯒꯤ ꯇꯨꯡꯒꯤ ꯐꯅꯕ ꯍꯥꯏꯇꯥꯔꯦ ꯀꯔꯤ ꯀꯔꯤ ꯂꯩꯇꯗꯣ ꯌꯥꯗ꯭ꯔꯕꯅꯤꯅ ꯈꯔ ꯃꯥꯅ ꯇꯧꯅꯤꯡꯕ ꯑꯃꯁꯝꯨ ꯂꯩꯔꯕꯅꯤꯅ
ꯃꯥ ꯄꯥꯅꯤꯡꯉꯀꯥꯟꯗꯗꯤ ꯁꯠꯄꯅꯦꯕꯀꯣ ꯄꯥꯅꯤꯡꯗꯕꯅꯗꯤ ꯍꯦꯟꯕ
ꯑꯩ ꯂꯩꯄ ꯀꯅꯥ ꯄꯥꯅꯤꯡꯗꯦ ꯑꯩꯈꯣꯏꯁꯨ ꯂꯩ ꯄꯥꯅꯤꯡꯗꯦ ꯀꯩꯅꯣ ꯍꯥꯏꯗꯤ ꯄꯥꯅꯤꯡꯗꯕꯩ ꯋꯥꯠ ꯍꯥꯏꯗꯤ ꯑꯩꯣꯏꯁꯨ ꯄꯥꯅꯤꯡꯗꯦ ꯑꯗꯨꯁꯨ ꯍꯣꯏ ꯍꯣꯏ ꯈꯪꯉꯦꯕ ꯑꯩ
ꯄꯥꯅꯤꯡꯉꯦꯕ ꯃꯁꯥꯏ ꯍꯥꯏꯗꯤ ꯃꯥꯁꯦ ꯄꯥꯖꯕꯒꯤ ꯃꯥꯔꯛ ꯑꯦꯛꯖꯥꯝ ꯃꯥꯔꯛ ꯐꯪꯖꯩꯅꯦꯕ ꯃꯁꯥꯒꯤ ꯈꯪꯕ ꯍꯩꯕ ꯋꯥ ꯂꯥꯏꯔꯤꯛꯇꯗ ꯈꯣꯏꯊꯣꯟꯝꯕꯤꯁꯦ ꯑꯣꯏꯗꯦꯕ ꯍꯦꯟꯊꯣꯏꯅ ꯍꯦꯜꯂꯦꯕꯀꯣ
ꯑꯝ
ꯍꯊꯣꯏꯅ ꯍꯦꯜꯂꯦꯕ ꯋꯥ ꯉꯥꯡ ꯁꯛꯄꯗ ꯐꯥꯕ ꯊꯨꯕꯗꯣ ꯑꯣꯏꯔꯁꯨ ꯍꯦꯟꯊꯣꯏꯅ ꯍꯦꯜꯂꯦꯕ ꯊꯣꯃꯤꯅ ꯄꯥꯖꯕꯒꯤ ꯃꯥ ꯑꯗꯨꯝ ꯄꯥꯖꯕꯒꯤ
ꯑꯊꯣꯝꯕꯤꯗꯤ ꯄꯥꯏꯌꯦ ꯑꯊꯣꯝꯒꯤꯗꯤ ꯃꯥ ꯃꯥ ꯄꯥꯏꯑꯕ ꯃꯥꯁꯦ ꯄꯥꯖ
ꯑꯗꯨꯝ ꯄꯥꯕꯅꯦ ꯃꯣꯏꯒꯤ ꯃꯃꯥ ꯆꯧꯕꯤ ꯉꯈꯥ ꯍꯥꯏꯒꯤꯅ ꯃꯣꯏ ꯑꯕꯨꯡꯉꯗꯣ ꯑꯗꯨꯗꯨꯒ ꯃꯥꯒ ꯄꯥꯝ ꯍꯥꯏꯗꯤ ꯂꯥꯏꯔꯤꯛ ꯁꯨꯝ ꯄꯥꯕ ꯃꯈꯣꯟ ꯁꯨꯝ ꯇꯥꯕꯗ ꯃꯕꯨꯡꯉꯅ ꯍꯦꯟꯕꯗꯤ ꯍꯦꯟꯕꯗꯣ ꯍꯥꯏꯗꯤ ꯁꯨꯝ ꯄ꯭ꯔꯅꯥꯎꯟꯁꯤꯌꯦꯁꯟ ꯑꯣꯏꯒꯦꯔꯥ ꯑꯃ ꯑꯣꯏꯒꯦꯔꯥ ꯄꯥꯊꯣꯛꯄ ꯑꯣꯏꯒꯦꯔꯥ ꯑꯗꯨ ꯑꯦꯛꯖꯥꯝꯗꯅ ꯃꯥꯔꯛ ꯑꯃꯅ ꯍꯦꯟꯕꯗꯣ ꯑꯗꯨꯗꯨꯗꯒꯤ ꯉꯛꯑꯦ ꯍꯥꯏꯗꯤ
ꯀꯥꯏ ꯊꯑꯝꯕꯤꯒꯦ ꯍꯥꯏꯅ ꯑꯩ ꯃꯥ ꯃꯥ ꯋꯥ ꯉꯥꯡꯕꯁꯦ ꯀꯌꯥ ꯍꯩꯇꯦ
ꯎꯝ ꯑꯗꯣ ꯅꯪ ꯊꯝꯃꯣ
ꯍꯣꯏ ꯊꯝꯃꯒꯦ ꯊꯝꯃꯒꯦꯝ ꯅꯪ ꯇꯨꯝꯅꯤ ꯅꯪ
ꯎꯝ ꯏ ꯇꯨꯝꯒꯦ